ꯑꯣ ꯎꯝ ꯇꯥꯔ
ꯎ ꯇꯌꯦ
ꯀꯩꯗꯧꯔꯤꯒ
ꯁꯣꯅꯤ ꯁꯣꯅꯤ
ꯀꯩꯒꯤꯅꯣ
ꯈꯪꯗꯦ ꯃꯔꯝꯁꯨ ꯂꯩꯇꯦ
ꯀꯩꯗꯧꯔꯒꯦ ꯍꯥꯏꯁꯦ
ꯗ
ꯏꯁꯁ ꯅꯪꯗꯤ ꯏꯁꯣꯔ ꯌꯥꯝ ꯂꯥꯡꯉꯤꯅ
ꯅꯪꯅ
ꯑꯩꯅ ꯀ꯭ꯔꯤꯒꯤ
ꯑꯩꯅ ꯀ꯭ꯂꯥꯁ ꯁꯕꯦꯟ ꯅꯨꯃꯤꯠꯇ ꯅꯪꯅ
ꯑꯦ ꯅꯪ ꯑꯗꯨ ꯌꯥꯝ ꯅꯨꯡꯉꯥꯏꯇꯕ꯭ꯔꯥ꯫
ꯅꯠꯇꯦ ꯅꯍꯥꯟꯗꯤ ꯑꯗꯨꯝ ꯆꯠꯂꯒ ꯉꯁꯤ ꯈꯛꯇ ꯑꯩꯅ ꯆꯠꯄ ꯎꯝ
ꯑꯩꯗꯣ ꯉꯁꯤꯗꯣ ꯌꯥꯝ ꯆꯠꯅꯤꯡꯗꯕ ꯑꯗꯨꯒꯤꯅꯦ꯫
ꯍꯌꯦꯡꯗꯤ ꯑꯃꯨꯛ ꯆꯠꯅꯤꯡꯉꯝꯒꯅꯤꯅꯦ꯫ ꯍꯧꯖꯤꯛꯇꯒꯤ ꯐꯤ ꯍꯧꯖꯤꯛꯇꯒꯤ ꯐꯤꯔꯣꯟꯒꯨꯝꯕ ꯍꯥꯞꯄ ꯍꯧꯔꯝꯒꯅꯤꯅꯦ꯫
ꯑꯩꯗꯤ ꯅꯣꯛꯅꯤꯡꯗꯦ꯫
ꯅꯣꯛꯀꯅꯣ ꯅꯪꯗꯤ ꯅꯪꯗꯤ ꯅꯣꯛꯄ ꯄꯛꯇꯦ꯫
ꯁꯤꯑ
ꯀꯌꯥꯃꯨꯛꯁꯨ ꯁꯥꯎꯅꯤꯡꯕ꯭ꯔꯀꯣ ꯁꯤ ꯅꯨꯄꯥꯁꯦ꯫
ꯎꯝ
ꯀꯌꯥꯃꯨꯛꯁꯨ ꯁꯥꯎꯒꯟꯕ꯭ꯔꯥ
ꯅꯪꯅꯅꯤꯅꯦ
ꯁꯣꯏꯈ꯭ꯔꯦ ꯁꯣꯏꯈ꯭ꯔꯦ
ꯐꯥꯒꯤ ꯇꯧꯅꯤꯗ ꯆꯠꯂꯣ ꯆꯠꯂꯣ꯫ ꯅꯣꯏ ꯉꯁꯤ ꯎꯝ ꯀꯔꯤ ꯍꯥꯏꯕ ꯑꯃ ꯀꯅꯥꯝꯇ ꯀꯅꯥꯁꯨ ꯀꯅꯥꯝꯇ ꯆꯠꯅꯗꯦ ꯍꯥꯏꯕ꯭ꯔꯣ
ꯅꯨꯄꯤ ꯈꯔ ꯆꯠꯄ ꯂꯩꯗ ꯑꯩꯅ ꯆꯠꯅꯤꯡꯗꯕ ꯑꯃꯀꯣ
ꯀꯩꯒꯤꯅꯣ
ꯇꯟꯕ
ꯑꯩ ꯑꯩ ꯂꯩꯇꯕꯒꯤꯅꯦ ꯈꯪꯉꯦ
ꯌꯥꯔꯦ ꯀꯩ ꯆꯥꯔꯤꯅꯣ
ꯀꯩꯅꯣ ꯆꯥꯔꯤꯌꯦ
ꯀꯩ
ꯒ꯭ꯔꯦꯞꯁ ꯀꯔꯤ ꯍꯥꯏꯒꯦ ꯀ꯭ꯔꯤ ꯍꯥꯏꯒꯦ ꯑꯗꯣ ꯈꯣꯟꯗꯦ ꯉꯁꯤꯁꯦ ꯍꯩ ꯃꯌꯥꯝ ꯂꯩꯌꯦ ꯑꯩꯈꯣꯏꯗ
ꯑꯣ ꯀꯅꯥꯅ ꯄꯨꯔꯛ
ꯏꯌꯥ ꯍꯧꯖꯤꯛꯇꯤ ꯀꯗꯥꯏ ꯀꯗꯥꯏ ꯊꯝꯈ꯭ꯔꯕꯣ ꯈꯪꯗꯦ ꯉꯁꯥꯏ ꯑꯩ ꯀ꯭ꯂꯥꯁꯀ ꯂꯥꯛꯄ ꯃꯇꯝꯗ ꯍꯩꯅꯧꯅꯦ ꯑꯦꯄꯜꯅꯦ
ꯑꯣ
ꯑꯃꯁꯨ ꯂꯩꯈꯤꯗꯥꯢꯅꯦ ꯒ꯭ꯔꯦꯐꯅꯦ ꯑꯗꯨꯒ ꯀꯕꯣꯛ ꯀꯐꯣꯏꯗꯣ
ꯑꯁ ꯀꯕꯣꯛꯀꯥꯢꯅ ꯂꯣꯏꯔꯦꯍꯦ
ꯀꯕꯣꯛꯇꯣ ꯑꯗꯨꯁꯨ ꯀꯐꯣꯏꯗꯣ ꯑꯁ ꯌꯥꯝ ꯊꯨꯝꯃꯦ ꯑꯩꯅ ꯍꯧꯖꯤꯛꯇ
ꯑꯗꯨꯗꯣ ꯆꯥꯅꯤꯡꯗꯦ
ꯑꯩꯗꯤ ꯆꯥꯅꯤꯡꯗꯦ ꯗꯨꯗꯣ
ꯀꯩꯒꯤ
ꯈꯪꯗꯦ ꯑꯩꯗꯤ ꯆꯥꯅꯤꯡꯗꯦ ꯃꯗꯨꯒꯤꯗꯨ
ꯃꯔꯨ ꯃꯔꯨꯖꯦ ꯑꯅꯤ ꯑꯍꯨꯝ ꯈꯛꯇ ꯂꯩꯍꯧꯕꯀꯣ ꯑꯩꯅ ꯑꯩꯗꯤ ꯉꯁꯥꯏꯗꯣ ꯑꯆꯤꯒꯨꯝꯕ ꯆꯥꯅꯤꯡꯕ ꯐꯥꯎꯔꯦꯕ ꯍꯧꯖꯤꯛ ꯆꯥ ꯇꯧꯔꯀꯥꯟꯗ ꯆꯥꯅꯤꯡꯕ ꯐꯥꯎꯕ ꯑꯗꯨꯗ ꯂꯩ ꯂꯦꯝꯍꯧꯔꯤꯕꯗꯨ ꯆꯥꯕꯗ ꯑꯁ ꯌꯥꯝ ꯊꯨꯝꯕꯩ ꯋꯥꯅꯤ
ꯃꯔꯨꯗꯣ ꯆꯥꯎꯃꯟꯗꯨꯅꯀꯣ ꯑꯩꯗꯤ ꯃꯔꯨꯗꯣ ꯆꯥꯅꯤꯡꯗꯦ ꯁꯥꯏꯕ ꯇꯜꯂꯦ
ꯆꯥꯎꯗꯦꯗ
ꯆꯥꯎꯋꯦ ꯃꯔꯨꯗꯣ ꯆꯥꯕ ꯍꯥꯎꯇꯦ ꯃꯥꯒꯤ ꯃꯍꯤꯒꯨꯝꯕ ꯑꯗꯨ ꯑꯗꯨꯗꯤ ꯍꯥꯎꯋꯦ ꯑꯗꯣ ꯃꯔꯨꯗꯣ ꯆꯥꯅꯤꯡꯗꯕ
ꯑꯁ ꯀꯩꯅꯣ ꯇꯧꯕꯅꯦ
ꯂꯣꯛ ꯊꯨꯡꯕ꯭ꯔꯥ
ꯅꯥꯀꯣꯡꯖꯦ
ꯎꯝ
ꯅꯥꯀꯣꯡ ꯅꯠꯇꯦ ꯅꯥꯇꯣꯟ ꯑꯁꯤ ꯌꯥꯝꯅ ꯍꯥꯒꯠꯀꯨꯝꯕ ꯍꯥꯒꯠ ꯍꯥꯒꯠꯄꯗꯤ ꯅꯠꯇꯕ ꯅꯨꯡꯉꯥꯏꯇꯕ ꯂꯩꯗꯅ
ꯃꯔꯦꯡ ꯃꯔꯦꯡ ꯆꯠꯄꯗꯣ ꯑꯗꯨꯗꯣ ꯀꯩꯅꯣ ꯆꯥꯎ ꯍꯤꯗꯥꯛ ꯁꯤꯇ꯭ꯔꯤꯖꯤꯟꯗꯣ ꯆꯥꯎ
ꯁꯤꯇ꯭ꯔꯤꯖꯦꯟ ꯍꯥꯏꯕ ꯉꯁꯥꯏ ꯉꯁꯥꯏ ꯉꯁꯥꯅ ꯍꯥꯏꯕ ꯀꯩꯗꯧꯒꯦ ꯑꯗꯣ
ꯃꯥꯡ ꯐꯔꯁꯤꯔꯣ
ꯑꯩꯗꯤ ꯅ‌ꯣꯛꯅꯤꯡꯕꯅ ꯂ‌ꯣꯏꯔ‌ꯦꯗ
ꯍꯧꯖꯤꯛꯇꯤ ꯀꯗꯥꯏꯗ ꯐꯪꯒꯅꯤ
ꯈꯪꯗ‌ꯦ ꯑꯩꯁꯨ
ꯁꯤꯇꯔꯤꯖꯤ ꯌ‌ꯦꯟ ꯆꯥꯔ‌ꯣ ꯀꯥꯏꯅ ꯅꯪ ꯑ‌ꯣꯏꯅ ꯆꯔꯣ
ꯁꯧꯒꯟꯕꯅ ꯁꯧꯒꯟꯕꯅ
ꯅꯪꯅꯅꯦ
ꯎꯝ ꯊ
ꯑꯩꯉ‌ꯣꯟꯗꯒ ꯇꯥꯏꯅꯔꯗꯅ
ꯍꯥꯏꯗ ꯍꯥꯏꯗ ꯑꯩꯉꯣꯟꯗ ꯁꯥꯎꯗ꯭ꯔꯒꯅ ꯀꯅꯥꯗ ꯁꯥꯎꯒꯦ ꯍꯥꯏꯕ꯭ꯔꯥ
ꯅ ꯁꯥꯒꯦ ꯑꯩꯅ ꯀ ꯅꯥꯔꯦ ꯁꯥꯒꯦ ꯍꯥꯏꯕꯅ
ꯑ
ꯎꯒ ꯑꯉꯥꯡꯃꯆꯥ
ꯀꯔꯤ
ꯑꯉꯥꯡꯃꯆꯥꯅꯤꯅ ꯑꯉꯥꯡꯃꯆꯥ
ꯆꯥꯑꯣꯏꯒꯦꯔꯥ ꯆꯥꯎꯕ ꯑꯣꯏꯒꯦꯔꯥ
ꯀꯩ ꯇꯧꯔꯦ ꯀꯩ ꯀꯩ ꯇꯧꯒꯦ ꯍꯥꯏꯅꯣ
ꯀꯔꯤꯅꯣꯅꯦ ꯑꯁꯤꯗ ꯀꯥꯡꯈꯜꯁꯦ ꯑꯁ ꯑꯩ ꯌꯥꯝ ꯁꯥꯎꯅꯤꯡꯉꯦ ꯑꯁꯤ ꯑꯣꯏꯂꯣꯗꯣ ꯑꯁ ꯑꯅꯦ ꯆꯠꯊꯣꯛꯑꯗꯤ ꯑꯗꯨꯝ ꯇꯧꯕ ꯁꯤꯒꯨꯝꯕ ꯁꯤ ꯃꯆꯥ ꯃꯆꯥꯗꯅꯦꯅꯦ ꯑꯩ ꯌꯥꯝ ꯁ‌ꯧꯅꯤꯡꯉꯤꯁꯦ ꯌꯨꯝꯗꯁꯨꯎꯀꯣ ꯋꯥ ꯃꯆꯥ ꯃꯆꯥꯗꯒꯤ ꯌꯥꯝ ꯆꯥꯎꯅ ꯁꯥꯎꯕꯅꯦꯍꯦ
ꯑꯗꯨꯒꯤꯔꯥ ꯅꯪ ꯅꯍꯥꯟꯃꯨꯛ ꯀꯩꯅꯣꯝꯃ ꯂꯪꯊꯣꯛꯑꯦ ꯍꯥꯏꯕꯗꯣ
ꯑꯗꯨꯅꯦ ꯎꯝ ꯍꯥꯏꯔꯒ ꯍꯜꯂꯛꯄꯅꯦ ꯀꯔꯤꯒꯤꯁꯨ ꯀꯅꯥꯁꯨ ꯏꯟꯕꯤꯗꯦ ꯑꯗꯨꯗꯤ ꯂꯪꯊꯣꯛꯄ ꯇꯥꯕ
ꯂꯪꯊꯣꯛꯄꯗꯒꯤꯗꯤ ꯑꯗꯨꯝ ꯏꯟꯈ꯭ꯔꯕ꯭ꯔꯥ
ꯑꯁ ꯇꯜꯂꯦꯕ ꯑꯗꯨꯝ ꯍꯥꯏꯗꯤ ꯑꯗꯨꯒꯨꯝꯕ ꯋꯔꯤꯁꯤꯡꯗꯣ
ꯁꯝꯁꯨ ꯎꯝ ꯀꯔꯤꯁꯨ ꯍꯥꯏꯗꯤ ꯀꯣꯛꯇ ꯂꯩꯕ ꯀꯥꯟꯗꯤ ꯀꯔꯤꯁꯨ ꯀꯥꯏꯗꯦ ꯑꯗꯨꯕꯨ ꯃꯈꯥꯒꯨꯝꯕ ꯇꯥꯔꯗꯤ ꯌꯥꯝ ꯀꯔꯤ ꯍꯥꯏꯁꯤꯔꯥ ꯌꯥꯝ ꯄꯥꯝꯗꯕꯗꯣ ꯑꯗꯨꯒꯨꯝꯕ ꯇꯧꯔꯤꯕ ꯑꯩꯒꯤ ꯀꯩꯅꯣ ꯏꯁꯤꯡ ꯈꯨꯠ ꯈꯨꯠ ꯐꯦꯡꯕ ꯆꯥꯛꯀꯤꯗꯣ ꯑꯩꯒꯤ ꯑꯗꯨꯃꯥꯏꯅ ꯇꯧꯋꯦꯕ ꯌꯥꯝ ꯃꯣꯠꯂꯒ ꯊꯝꯍꯧꯕꯗꯣ ꯌꯥꯝ ꯍꯩꯅꯗꯦꯕ ꯑꯩ ꯑꯗꯨꯒꯅꯦ ꯂꯪꯊꯣꯛꯏꯗꯣ
ꯌꯥꯝ ꯁꯥꯊꯤꯅꯦ ꯅꯪꯗꯦ
ꯀꯨꯏꯔꯦ ꯑꯩ ꯑꯗꯨꯃꯥꯏꯅ ꯍꯥꯏꯕ ꯑꯗꯨꯃꯥꯏꯅ ꯊꯝꯒꯅꯨꯅ ꯍꯥꯏꯕ ꯀꯔꯤꯔꯣ ꯅꯪꯁꯨ ꯃꯁꯤ ꯀꯔꯤꯒꯤꯅꯣ ꯑꯩ ꯌꯥꯝ
ꯎꯂꯅꯤ ꯁꯤꯡꯁꯦ ꯢꯁꯧ ꯂꯅꯤꯍꯦ
ꯅꯪꯉꯣꯟꯗ ꯑꯣꯏꯅ ꯇꯥꯢꯅꯒꯅꯤꯀꯣ
ꯇꯥꯢꯅꯧ ꯑꯩꯉꯣꯟꯗ ꯇꯥꯏꯅꯗ꯭ꯔꯒ ꯅꯪ ꯀꯅꯥꯗ ꯇꯩꯅꯒꯦ ꯍꯥꯏꯅꯣ
ꯏꯁ ꯢꯁ ꯃꯪ ꯐꯔꯁꯤꯔꯥ ꯑꯗꯨꯗꯤ
ꯆꯩ ꯆꯥꯒꯅꯤ
ꯅꯪꯒꯤ ꯏꯁꯧꯗꯤ ꯃꯆꯥꯅꯦ ꯑꯩꯅ ꯍꯧꯔꯛꯑꯗꯤꯀꯣ
ꯁꯛꯇꯨꯒ ꯅꯪ
ꯅꯪ ꯑꯗꯨꯃꯥꯏꯅ ꯍꯥꯏꯕ꯭ꯔꯥ ꯀꯥꯏꯅ ꯇꯧꯔꯛꯑꯗꯤ ꯅꯪ ꯇꯧꯐꯝ ꯈꯪꯉꯣꯏꯁꯦ
ꯅꯪꯅ ꯍꯧꯔꯒ ꯅꯪꯅ ꯑꯃꯨꯛ ꯊꯦꯡꯒꯗꯕ ꯀꯪꯉꯦꯗꯅ
ꯑꯩ
ꯅꯪꯅ ꯑꯗꯨꯝ ꯍꯧꯕ ꯉꯥꯛꯇꯅꯦꯕ
ꯍꯧꯔꯁꯨ ꯀꯩꯁꯨ ꯀꯥꯏꯗꯦ ꯀꯩꯅꯣ
ꯑꯗꯨꯒꯨꯝꯕ ꯇꯧꯗ꯭ꯔꯗꯤ ꯅꯪꯗꯤ ꯂꯩꯕ ꯉꯝꯗꯕꯗꯣ ꯈꯪꯑꯦ
ꯌꯥꯔꯦꯍꯦ
ꯅꯇꯨꯟ ꯃꯨꯟꯅꯅ ꯈꯪꯑꯦ
ꯎꯝ ꯎꯝ ꯉꯁꯤꯁꯦ ꯀꯔꯤ ꯅꯨꯃꯤꯠꯔ ꯑ ꯅꯍꯥꯟꯒꯤ ꯀꯩꯅꯣꯗꯣ ꯑ ꯅꯤꯡꯊꯧꯀꯥꯕ ꯑꯩꯗꯣ ꯎꯝ ꯌꯥꯔꯦꯗ ꯅꯪ ꯈꯪꯗꯧ ꯃꯥꯟꯗ꯭ꯔꯦ
ꯀꯔꯤꯅꯣ ꯍꯥꯏꯌꯣ
ꯍꯥꯏꯔꯣꯏ ꯍꯥꯏꯅꯤꯡꯗꯦ
ꯑꯗꯨꯗꯤ ꯀꯔꯤꯒꯤ ꯍꯥꯏꯗꯣꯛ ꯇꯥꯔꯦ
ꯍꯥꯏꯔꯣꯏ ꯍꯥꯏꯔꯣꯏ ꯑꯩ ꯊꯕꯛ ꯇꯧꯈꯤꯒꯦ ꯍꯥꯏꯕꯗ
ꯁꯛꯇꯨꯒ ꯅꯪꯀꯣ
ꯄꯥꯝꯕ꯭ꯔꯣ ꯄꯥꯝꯕ꯭ꯔꯣ ꯑꯗꯨ ꯌꯥꯝ ꯍꯥꯏꯗꯣ
ꯄꯥꯝꯗꯦ
ꯎꯝ ꯅꯪꯅ ꯄꯥꯝꯕ ꯈꯪꯉꯤꯗ ꯑꯩꯗꯤ
ꯀꯔꯤ
ꯍꯥꯏꯗꯣꯛ ꯑꯣꯏ
ꯅꯪꯅ ꯄꯥꯝꯕ ꯃꯤꯗꯣ ꯃꯁꯛ ꯈꯪꯉꯤꯕ ꯃꯃꯤꯡ ꯈꯪꯈꯤꯕ
ꯌꯥꯝ ꯀꯩꯅꯣ ꯇꯨꯝꯕ꯭ꯔꯥ
ꯌꯥꯝ ꯄꯨꯡꯈꯥꯏ ꯃꯨꯛꯇꯤ ꯑꯣꯏꯔꯝꯅꯤ
ꯎꯝ ꯑꯗꯨꯗꯤꯁ ꯀꯨꯏꯅ ꯋꯥꯔꯤ ꯁꯥꯕ ꯇꯥꯔꯦ꯫
ꯁꯔꯥꯒ ꯂꯣꯏꯔꯦ ꯀꯩꯅꯣ꯫ ꯅꯣꯡ ꯐꯥꯠꯇꯣꯛ ꯁꯥꯕꯕꯨ ꯎꯝ ꯀꯩꯁꯨ ꯀꯥꯏꯗꯦ ꯅꯣꯡ ꯐꯥꯗꯣꯛꯄꯨ ꯅꯠꯇ꯭ꯔꯥ
ꯋꯥꯔꯤ ꯁꯥꯕꯕꯨ ꯅꯠꯇ꯭ꯔ
ꯋꯥꯕ ꯑꯗꯣ ꯅꯣꯏ ꯀꯔꯤ ꯍꯟꯖꯥꯡ ꯆꯥꯕ꯭ꯔꯣ
ꯈꯣꯏꯔꯣ
ꯎꯝ
ꯑꯥ
ꯀꯔꯤ ꯍꯦꯟꯖꯥꯡ ꯆꯥꯒꯦ꯫
ꯍꯣꯏ ꯀꯩꯅꯣ ꯇꯧꯏ ꯁꯋꯥꯏ ꯃꯊꯛꯇ ꯂꯩꯕ ꯏꯌꯥꯝꯕ ꯍꯣꯏꯗꯨ
ꯎꯝ
ꯃꯥꯏꯅ ꯍꯋꯥꯏ ꯑꯃꯦꯠꯄ ꯉꯥꯔꯤ ꯑꯃꯦꯠꯄ ꯄꯨꯔꯛꯑꯦ꯫ ꯑꯗꯨꯒ ꯑꯩꯈꯣꯏꯅ ꯎꯁꯣꯏꯒ ꯁꯣꯏ ꯍꯥꯏꯁꯦ ꯑꯃꯦꯠꯄ ꯑꯃꯦꯠꯄꯅꯤꯀꯣ꯫
ꯑꯣ ꯑꯣ ꯏꯔꯣꯝꯕ
ꯁꯣꯝꯕ ꯅꯠꯇꯦꯅꯦ꯫
ꯑꯣ ꯃꯦꯠꯇꯄ
ꯃꯦꯠꯄ ꯈꯛꯇ
ꯎꯝ
ꯑꯗꯨꯒ ꯑꯩꯅ ꯑꯌꯨꯛꯇ ꯊꯣꯡꯕ ꯇꯕꯣꯠ ꯇꯕꯣꯠꯀꯣ
ꯎꯝ ꯊꯣꯡꯕ
ꯑꯧ
ꯊꯥꯎꯒ ꯊꯥꯎ ꯇꯧꯕ꯭ꯔꯣ
ꯅꯠꯇꯦꯗ ꯇꯦꯠꯇꯣꯕꯣ ꯊꯥꯎ ꯊꯥꯎ ꯍꯥꯞꯄ
ꯍꯥꯎꯕꯅꯦ ꯍꯣꯏ ꯑꯩꯗꯤ ꯑꯗꯨꯗꯣ ꯆꯥꯅꯤꯡꯉꯦ꯫
ꯑꯗꯨ ꯑꯗꯨ ꯑꯗꯨꯗꯤ ꯅꯪ ꯌꯦꯟꯗꯦꯝꯗꯣ ꯊꯥꯎ ꯇꯧꯔꯒ ꯊꯣꯡꯒ ꯆꯥꯕ꯭ꯔꯥ ꯍꯩꯅꯕ꯭ꯔꯥ
ꯑꯗꯨꯗꯤ ꯆꯥꯗꯦ꯫
ꯑꯗꯨꯒ ꯃꯥꯟꯅꯩ ꯑꯩꯒꯤꯗꯤ ꯑꯗꯨꯒ ꯆꯞ ꯃꯥꯟꯅꯩ꯫
ꯎꯝ ꯑꯦꯗꯤ ꯍꯥꯎꯋꯦ ꯇꯔꯕꯣꯠꯇꯣ ꯊꯥꯎꯗ ꯉꯧꯔꯒ ꯊꯣꯡꯕꯗ ꯌꯥꯝ ꯍꯥꯎꯋꯦ꯫
ꯌꯥ
ꯆꯥꯛ ꯌꯥꯝ ꯌꯥꯝ ꯑꯗꯨꯝ ꯆꯥꯕꯅꯦ ꯑꯩꯗꯤ ꯑꯗꯨꯃꯥꯏꯅ ꯊꯣꯡꯉꯗꯤ꯫
ꯗꯤ ꯏꯆꯝ ꯆꯝꯅ ꯉꯥ ꯃꯆꯥ ꯃꯆꯥ
ꯑꯩꯅ ꯍꯤꯟꯖꯥꯡꯗ ꯉ ꯍꯥꯞꯄ ꯆꯥꯅꯤꯡꯗꯦ꯫
ꯂꯣꯏꯔꯦ ꯑꯩꯅꯕ ꯍꯥꯏꯕ ꯐꯥꯎ ꯂꯣꯏꯗ꯭ꯔꯔꯤ ꯅꯪꯅ ꯃꯨꯜꯂꯒ ꯍꯥꯏꯌꯦ꯫
ꯑꯗꯨ ꯅꯠꯇꯦ ꯑꯩꯗꯤ ꯉꯥꯒꯨꯝꯕ꯫ ꯉꯥ ꯀꯪꯕ ꯑꯌꯥꯏꯕꯒꯨꯝꯕ ꯌꯦꯟꯖꯥꯡꯗ ꯍꯥꯞꯄꯗꯣ ꯑꯩꯁꯨ ꯀꯌꯥ ꯆꯥꯅꯤꯡꯗꯦ ꯍꯥꯎꯋ ꯑꯦ ꯑꯗꯨꯁꯨꯛꯇꯤ ꯇꯥꯎꯔꯒ ꯆꯥꯕꯗꯨꯅ ꯍꯥꯎꯋꯦ꯫
ꯃꯆꯥꯥꯗꯨꯕꯨꯔꯣ
ꯃꯆꯥꯆꯥ
ꯉꯥ ꯃꯆꯥ ꯃꯆꯥ
ꯀꯏ
ꯉꯥ ꯃꯆꯥꯅꯤꯅꯦ ꯉꯥ ꯃꯆꯥ ꯑꯀꯪꯕꯗ ꯎꯝ
ꯎꯝ
ꯀꯊꯦꯟꯒꯤ ꯂꯩꯕ ꯀꯪꯒ ꯑꯃ ꯆꯥꯔꯨ
ꯎꯝ
ꯍꯥꯎꯕ ꯊꯣꯡ ꯑꯗꯨ ꯑꯩꯒꯤꯗꯤ ꯑꯗꯨꯝ ꯍꯥꯎꯋꯦ ꯍꯤꯡꯒꯦꯝꯒꯨꯝꯕ ꯑꯦ ꯍꯤꯡꯒꯦꯝꯗꯤ ꯅꯠꯇꯦ ꯁꯧꯒ꯭ꯔꯤꯒꯨꯝꯕꯗꯣ ꯑꯗꯨ ꯍꯥꯞꯄꯒ ꯑꯗꯨꯝ ꯆꯝ ꯆꯝꯅ ꯊꯣꯡꯕꯗꯣ ꯍꯥꯎꯋꯦ
ꯍꯥꯎꯔꯗꯤ ꯐꯩꯌꯦ
ꯍꯝ